ꯍꯦꯂꯣ꯫
ꯇꯥꯏꯅꯦ꯫
ꯑꯩꯕꯨ ꯌꯥꯝ ꯋꯥꯔꯤ ꯁꯥꯅꯤꯡꯕ ꯃꯥꯜꯂꯦ꯫
ꯍꯣꯏꯅꯦ ꯏꯁꯅꯒꯨꯔꯨ ꯃꯦꯁꯤ ꯌꯥꯝ ꯇꯧꯋꯦ꯫
ꯀꯅꯥ ꯑꯣꯏꯕꯤꯕ꯭ꯔꯥ ꯅꯪꯁꯦ꯫
ꯑꯩꯁ꯫ ꯅꯪꯒꯤ ꯅꯨꯄꯥ ꯑꯣꯏꯒꯗꯕ꯫
ꯎꯝ꯫
ꯍꯗ ꯇꯇ
ꯑꯩꯗꯤ ꯅꯨꯄꯥꯁꯨ ꯀꯣꯏꯗ꯭ꯔꯤ꯫
ꯍꯝ꯫ ꯀꯔꯤꯒꯤ꯫
ꯀꯣꯏꯗꯔꯤ ꯑꯩꯒꯤ ꯅꯨꯄꯥꯗꯣ ꯁꯤꯗ ꯂꯩꯇꯕꯒꯤ ꯑꯩꯗꯤ ꯁꯤꯡ꯫ ꯇꯧꯅꯨꯅꯦ꯫
ꯅꯆꯤꯟ ꯌꯥꯝ ꯊꯤꯌꯦꯗꯅ ꯅꯪꯁꯦ꯫
ꯎꯝ ꯊꯤꯗꯦ꯫
ꯊꯤ꯫
ꯏꯕ꯭ꯔꯥ꯫
ꯀꯔꯤ꯫
ꯑꯩꯗꯤ ꯊꯤꯗꯦ ꯃꯆꯤꯟ ꯊꯤꯔꯦ꯫
ꯊꯤꯍꯦ꯫ ꯍꯥꯏ ꯌꯥ ꯑꯃꯨꯛ ꯇꯨꯝꯅꯤꯡꯉꯦꯗ꯫ ꯎꯝ꯫
ꯇꯨꯝꯃꫭ
ꯍꯨꯝ ꯀꯔꯤ
ꯇꯨꯝꯃꯣ ꯇꯨꯝꯅꯤꯡ ꯑꯗꯤ
ꯅꯪꯕꯨ ꯋꯥꯔꯤ ꯁꯥꯅꯤꯡꯕ ꯒꯤ ꯅꯪꯕꯨ ꯋꯥꯔꯤ ꯁꯥꯅꯤꯡꯕꯒꯤ ꯇꯨꯝꯅꯤꯡꯗꯔ ꯍꯦ ꯑꯁ ꯀꯣꯛꯅꯥꯥꯎꯣꯏꯗ ꯐꯖꯅ ꯇꯨꯝꯗꯕꯒꯤ꯫
ꯎꯝ꯫
ꯃꯁꯥꯁ ꯇꯧꯕꯤꯌꯨ꯫
ꯂꯥꯛꯎ ꯂꯥꯛꯎ ꯑꯃꯨꯛ꯫
ꯅꯪꯅ ꯃꯥꯂꯦꯁ ꯇꯧꯕꯗꯣ ꯏꯁ꯫ ꯑꯃꯨꯛ ꯄꯥꯝꯃꯦ ꯍꯧꯖꯤꯛ꯫ ꯑꯥ꯫
ꯇꯥꯏꯌꯦ
ꯅꯪꯅ ꯃꯦꯁꯥꯁ ꯇꯧꯕꯗꯨ ꯑꯃꯨꯛ ꯄꯥꯝꯃꯤꯅꯦ ꯀꯔꯤ
ꯄꯝ꯭ꯕꯔꯥ ꯍꯥꯏꯕꯅꯦ
ꯍꯣꯏ ꯏꯅꯦ ꯍꯧꯖꯤꯛ ꯄꯥꯝꯃꯤ
ꯅꯨꯡꯁꯤꯕ꯭ꯔꯥ
ꯍꫭꯏ ꯅꯨꯡꯁꯤꯌꯦ
ꯅꯪ ꯉꯁꯤꯁꯨ ꯁꯥꯟꯅꯕ ꯆꯠꯀꯗ꯭ꯔ
ꯆꯠꯄ ꯃꯥꯜꯂꯦ ꯍꯧꯖꯤꯛ ꯉꯁꯤꯗꯤ
ꯆꯠꯂꯣꯏ
ꯆꯠꯀꯗꯥꯕ ꯃꯥꯥꯟꯗꯦ
ꯑꯣ ꯆꯠꯂꯨ ꯐꯖꯅ ꯁꯅꯔꯣ ꯑꯗꯨꯒ ꯋꯥꯛ ꯑꯥꯎꯠꯁꯨ ꯈꯔ ꯇꯧꯋ ꯀꯣ ꯅꯪꯅ ꯆꯠꯄ ꯃꯇꯝꯗ ꯑꯗꯨꯝ ꯇꯧꯔꯣ ꯃꯇꯝ ꯃꯥꯡꯍꯟꯒꯅꯨ ꯅꯪꯅ ꯑꯃꯨꯛ ꯑꯃꯈꯛꯇ ꯆꯠꯅꯤꯡꯂꯣꯏꯕ ꯃꯊꯪꯗꯗꯤ ꯅꯠꯇꯔꯣ ꯏꯟꯗꯤꯌꯥ ꯏꯟꯗꯤꯌꯥ ꯏꯟꯗꯤꯌꯥ ꯇꯥ꯭ꯕꯔꯣ ꯋꯥꯔꯤꯁꯥꯎ
ꯁꯥꯔꯒ ꯂꯩꯔꯦ ꯑꯩꯒꯤ ꯐꯣꯟꯁ‌ꯦ ꯄꯣꯛꯈꯥꯏꯒꯗꯧꯔꯦ
ꯃꯩꯗꯤ ꯂꯥꯛꯄ
ꯎꯝ
ꯑꯃꯨꯛ ꯃꯣꯠꯀꯅꯤ ꯐꯖꯅ ꯆꯥꯔꯁ ꯇꯧꯔꫭꯍꯦ
ꯍꯥꯥ
ꯑꯁ ꯑꯃꯨꯛ ꯃꯨꯠꯀꯅꯤ ꯐꯖꯅ ꯅꯪ ꯐꯣꯟ ꯃꯁꯛꯇꯤ ꯎꯕ꯭ꯔꯥ ꯅꯪ ꯂꯩꯒꯦ ꯍꯥꯏꯕ ꯐꯣꯟꯗꫭ ꯎ ꯎꯔꯦ ꯍꯥꯏꯔ ꯌꯦꯡꯉꯨ ꯑꯗꯨꯒ
ꯑꯥ ꯀꯥꯟꯅ ꯄꯤꯔꯦ
ꯅꯪꯒꯤ ꯐꯣꯟꯅ ꯄꯥꯏꯕ ꯅꯨꯡꯉꯥꯏꯔꯅꯤ
ꯑꯥ ꯑꯗꯨꯁꯨ ꯑꯩꯒꯤ ꯐꯣꯟꯗꯣ
ꯌꯥꯝ ꯀꯥ ꯑꯥ ꯂꯥꯏꯟꯗꯣ ꯌꯥꯝꯃꯟꯕꯒꯤꯔꯣ ꯁꯤꯡꯅꯤꯡꯗꯦ
ꯏꯟ ꯁꯤꯜꯂꯗꯤ ꯑꯗꯨꯝ ꯅꯪꯒꯤ ꯐꯣꯟꯅ ꯅꯨꯡꯉꯥꯏꯔꯅꯤꯗ ꯃꯥꯒꯤꯗꯣ ꯐꯥꯏꯚ ꯖꯤ ꯅꯠꯇ꯭ꯔꯗꯤ ꯏꯁꯀ꯭ꯔꯤꯟ ꯅꯪꯒꯤꯁꯤ ꯁꯤꯟꯒꯅꫭ ꯑꯗꯨꯒ ꯑꯗꯨꯝ ꯄꯥꯏꯌꯣ ꯐꯥꯏꯚ ꯖꯤ ꯐꯣꯟ ꯑꯣꯏꯔꯗꯤ ꯐꯗꯕ ꯅꯠꯇ꯭ꯔꯒꯗꯤ ꯃꯅꯥꯏꯕ ꯅꯪꯒꯤꯅ ꯍꯦꯟꯅ ꯁꯄꯣꯔꯠ ꯇꯧꯔꯅꯤ ꯎꯝ ꯎ ꯇꯨꯝꯅꯤꯡꯕ꯭ꯔꯣꯅꯪ
ꯎꯝ
ꯀꯔꯤ ꯌꯦꯡꯕꯅꯣ ꯑꯗꯨꯗꯤ ꯀꯩꯅꯣꯝꯇ ꯌꯦꯡꯕ ꯃꯥꯜꯂꯦꯗ
ꯀꯔꯤꯅꯣ ꯌꯥꯡꯕ ꯌꯥꯡꯅꯤꯡꯕ꯭ꯔꯥ ꯊꯥꯕꯤꯌꯨꯔꯥ
ꯃꯄꯤ ꯃꯥꯒꯤ ꯍꯦꯠꯇꯣ ꯑꯃꯨꯛ ꯀꯥꯈ꯭ꯔꯕ ꯑꯗꯨꯒꯤ ꯀꯔꯤ ꯇꯥꯎꯕ꯭ꯔꯥ ꯍꯥꯏꯅ ꯌꯥꯡꯕ
ꯍ
ꯎꯕ꯭ꯔꯥ
ꯁꯤ ꯇꯔꯤ ꯍꯅ
ꯑꯥ
ꯍꯥꯏꯔꯣ ꯍꯥꯏꯔꯣ
ꯎ
ꯎꯝ ꯅꯪ ꯃꯥꯜꯂꯦꯗ ꯁꯤꯗꯤ ꯃꯥ ꯅꯪ ꯃꯥꯜꯂꯦ ꯀ
ꯎꯝ ꯑꯩꯌꯣ
ꯍꯥꯏꯔꯣ ꯀꯔꯤ ꯀꯔꯤ ꯍꯥꯏꯁꯤꯔꯥ
ꯈꯪꯗꯦ
ꯍꯥꯏ ꯍꯦ ꯍꯣ ꯌꯥ ꯑꯕꯤ
ꯎꯝ
ꯎꯝ
ꯅꯨꯉꯥꯏꯔꯤꯕ꯭ꯔꫭ
ꯅꯨꯡꯉꯥꯏꯅꯦ
ꯑꯩꯈꯣꯏꯁꯨ ꯑꯗꯨꯃꯥꯏ ꯇꯥꯡꯕꯅꯦ
ꯀꯔꯤ
ꯊꯥꯈ
ꯑꯗꯨꯃꯥꯏ ꯇꯧꯒꯅꯨꯗ ꯅꯪꯁꯨ ꯍꯨꯝ ꯍꯣꯏꯅꯦ ꯅꯪ ꯂꯩꯔꯗꯤ ꯑꯗꯨꯃꯥꯏ ꯇꯧꯒꯅꯤ
ꯎꯝ ꯍꯧꯒꯗꯕꯅꯦ
ꯍꯥꯥ
ꯉꯥꯏꯕ ꯉꯝꯗ꯭ꯔꯦ
ꯏꯌꯥ ꯍꯥꯜꯂꯣ ꯅꯪ ꯂꯩꯔꯗꯤ ꯑꯗꯨꯃꯥꯏ ꯇꯧꯔꯅꯤ
ꯎꯝ
ꯍꯥꯜꯂꯣ ꯗꯤꯝꯀꯥ ꯏꯝꯐꯥꯜ
ꯅꯨꯡꯉꯥꯏꯌꯦꯗꯀꯣ
ꯀꯔꯤꯍꯥꯏ
ꯅꯤ
ꯎꯝ
ꯅꯨꯡꯉꯥꯏꯌꯦ
ꯅꯪ ꯃꯤꯁ ꯇꯧꯕ ꯃꯥꯜꯂꯦ
ꯎꯝ ꯅꯪꯗꯤ ꯇꯧꯔꯤꯕ꯭ꯔꯥ
ꯃꯤꯁ ꯌꯥꯝ ꯇꯧꯋꯤꯅꯦ
ꯑꯗꯨꯗꯤ ꯍꯜꯂꯛꯑꯣ
ꯌꯥꯣ
ꯇꯥꯅꯤꯡ
ꯅꯪ ꯂꯥꯛꯀꯅꯤꯅ
ꯏꯔꯥꯜꯁꯦ ꯌꯥꯖꯔꯦ
ꯑꯁꯦ ꯍꯧꯁꯦ ꯎꯝ ꯅꯪ ꯊꯨꯅ ꯂꯥꯛꯑꯣ ꯑꯁꯦꯡꯕꯅꯦ ꯇ꯭ꯋꯦꯟꯇꯤ ꯃꯇꯨꯡꯗ ꯂꯥꯛꯀꯗ꯭ꯔꯥ
ꯑꯁ ꯈꯪꯗ꯭ꯔꯧ ꯍꯧꯖꯤꯛ ꯏꯔꯥꯡ ꯂꯩꯔꯤꯁꯤꯗꯤ
ꯑꯁ ꯏꯔꯥꯡꯗꯤ ꯀꯩꯁꯨ ꯇꯧꯔꯣꯏꯗ ꯅꯠꯇꯦ ꯏꯔꯥꯡ ꯅꯠꯇꯕ ꯅꯣꯏ ꯃꯃꯥꯒ ꯑꯗꯨꯝ ꯍꯥꯏꯕꯗꯤ ꯀꯟꯐꯥꯝ ꯑꯣꯏꯔꯕ꯭ꯔꯣ ꯍꯥꯏꯕꯅꯤꯗ
ꯑꯣ ꯀꯟ ꯀꯟꯐꯥꯝꯗꯤ ꯑꯣꯏꯈ꯭ꯔꯦ
ꯆꯠꯂꯣ ꯍꯥꯏꯕ꯭ꯔꯥ ꯃꯥꯗꯤ
ꯇ꯭ꯔꯤ
ꯑꯗꯣ ꯏꯅꯥꯛꯇ ꯂꯩꯒꯅꯨ ꯍꯥꯏꯕ꯭ꯔꯥ
ꯈꯪꯗ꯭ꯔꯤ ꯀꯟꯅ ꯀꯣ ꯇꯧꯔꯤ
ꯎꯝ ꯅꯥꯛꯇ ꯑꯗꯨꯝ ꯂꯩ
ꯑ ꯃꯃ
ꯑ
ꯑ
ꯎꯁ